ꯑ ꯑ ꯑꯁ ꯅꯣꯏꯗ ꯃꯈꯣꯟꯁꯦ ꯌꯥꯝ ꯇꯥꯏꯀꯣ
ꯑ ꯑꯣꯏꯁꯅꯣꯗ ꯑꯩꯅ ꯇꯥꯜꯂꯨꯕ ꯌꯥꯕ ꯅꯠꯇꯦ ꯁꯤꯗꯤ ꯍꯧꯖꯤꯛꯀꯥꯟ ꯁꯤꯒꯤ ꯊꯣꯛꯄ ꯃꯇꯝ ꯑꯣꯏꯈ꯭ꯔꯦꯕ ꯑꯃꯨꯛꯀꯣ
ꯑꯝ
ꯑꯗꯨꯅꯦ
ꯑ ꯁꯪꯗꯦ ꯄꯨꯟꯁꯤꯁꯦ ꯀꯃꯥꯏꯅ ꯇꯧꯗꯣꯏꯅꯣ
ꯀꯔꯤ ꯇꯧꯔꯦ ꯊꯕꯛ ꯌꯥꯝ ꯂꯩꯕ꯭ꯔꯣ ꯑꯩꯗꯤ ꯍꯌꯦꯡ ꯊꯕꯛ ꯌꯥꯝ ꯂꯩ
ꯀꯔꯤ ꯍꯌꯦꯡ ꯍꯥꯏꯕ
ꯎꯝ ꯍꯌꯦꯡ ꯊꯕꯛ ꯌꯥꯝ ꯂꯩ ꯂꯧ ꯆꯠꯀꯅꯤ ꯑꯩꯗꯤ
ꯑ ꯁꯤꯂꯁꯨ
ꯄꯥꯝꯂꯧꯗ ꯆꯠꯀꯅꯤ ꯄꯥꯝ ꯂꯧꯧ
ꯄꯥꯝ ꯂꯧ ꯍꯥꯏꯕꯁꯦ ꯏꯁꯤꯡꯒꯤꯗꯤ ꯂꯧꯗ ꯄꯣꯠꯅꯤꯀꯣ
ꯄꯥꯝ ꯂꯧ ꯈꯪꯗ꯭ꯔꯅꯦ ꯆꯤꯡꯗ ꯎꯕ ꯂꯧꯗꯣ ꯄꯥꯝ ꯂꯧ ꯀꯧꯔꯦ
ꯏꯁꯤꯡꯒꯤ ꯀꯩꯅꯣꯗꯨꯔ ꯏꯁꯤꯡꯒꯤ ꯂꯧꯗ꯭ꯔꯥ
ꯒ ꯂ
ꯀꯔꯤ ꯀꯔꯤ ꯊꯥꯕ ꯂꯧꯅꯣ ꯑꯗꯨꯗꯤ ꯄꯥꯝꯂꯛꯧꯗ
ꯄꯥꯝ ꯂꯧ ꯄꯥꯝ ꯆꯤꯡꯗ ꯊꯥꯕ ꯆꯤꯡꯗ ꯂꯩꯕ ꯂꯧ ꯂꯧꯁꯤꯡꯗꯨ ꯄꯥꯝ ꯂꯧꯧ ꯀꯧꯋꯦ ꯅꯪ ꯈꯪꯗꯕ꯭ꯔꯥ ꯍꯌꯦꯡ ꯑ ꯈꯪꯗꯦ ꯍꯌꯦꯡ ꯆꯤꯖꯥꯛ ꯍꯦꯛꯄ ꯆꯠꯀꯅꯤ ꯆꯨꯖꯥꯛꯀ ꯃꯥꯏꯔꯦꯟꯒ ꯃꯔꯣꯛ ꯑꯇꯦꯛꯄ ꯑꯗꯨ ꯍꯦꯛꯄ ꯆꯠꯀꯅꯤ ꯑꯗꯨꯒ ꯈꯣꯡꯗ꯭ꯔꯨꯝꯁꯨ ꯍꯦꯛꯀꯅꯤ ꯑꯗꯨꯒ ꯌꯣꯟꯒꯦ ꯌꯣꯟꯗꯕ ꯀꯨꯏꯔꯦ ꯍꯌꯦꯡꯗꯤ ꯌꯣꯟꯒꯦ ꯑꯃꯨꯛ ꯌꯣꯟꯅꯤꯉꯥꯏ ꯌꯥꯝ ꯂꯩꯈ꯭ꯔꯦ ꯀꯟꯕ ꯃꯌꯥꯝ ꯀꯣ
ꯎꯝ
ꯅꯣꯏꯗꯤ ꯅꯣꯏꯁꯨ ꯆꯥꯅꯤꯡꯕ꯭ꯔꯥ
ꯆꯅꯤꯡꯦ
ꯅꯣꯏꯒꯤꯁꯨ ꯍꯌꯦꯡ ꯍꯦꯛꯄꯤꯔꯛꯀꯦ ꯍꯌꯦꯡꯗꯤ ꯃꯤ ꯌꯥꯝꯃꯦ ꯑꯩꯈꯣꯏ ꯃꯤ ꯇꯔꯨꯛ ꯇꯔꯦꯠ ꯆꯠꯀꯅꯤ
ꯎꯝ
ꯆꯠꯂꯒ ꯑꯌꯨꯛ ꯑꯌꯨꯛ ꯑꯠꯇꯦ ꯑꯌꯨꯛ ꯉꯟꯇꯥ ꯆꯠꯀꯅꯤ ꯑꯗꯨꯒ ꯑꯗ ꯌꯧꯔꯒ ꯆꯥꯛꯀꯨꯝ ꯑ ꯍꯦꯛꯄ ꯌꯥꯔꯒ ꯆꯥꯛꯁꯨ ꯊꯣꯡꯉꯅꯤ ꯑꯗꯨꯗ ꯆꯥꯛ ꯑꯌꯨꯛꯀꯤ ꯆꯥꯛꯇꯨꯗꯨꯗ ꯊꯣꯡꯉꯒ ꯆꯥꯔꯅꯤ ꯀꯩꯅꯣ ꯄꯨꯒꯦ ꯑ ꯂꯧꯕꯨꯛꯇ ꯌꯨꯝ ꯂꯩꯌꯦꯕ ꯀꯣ ꯌꯨꯝ ꯂꯧꯁꯪ ꯂꯩꯌꯦ ꯑꯗꯨꯗ ꯉꯍꯥꯛ ꯀꯧꯇꯥ ꯊꯣꯡꯒꯦ ꯍꯥꯏꯗꯅ ꯀꯧꯇꯥ ꯂꯩꯔꯨꯔꯦ ꯉꯁꯥꯏꯗꯣ
ꯑꯁ ꯀꯔꯤ ꯑꯗꯨ ꯂꯧꯒꯨꯝꯕ ꯆꯕ ꯉꯒꯣꯇꯥ ꯑꯅꯤ ꯀꯅ ꯀꯔꯤ ꯅ ꯑꯌꯥꯝꯕꯁꯤꯡ ꯂꯩꯇ꯭ꯔꯣ ꯅꯥꯎꯔꯤ ꯀꯥꯞꯄ ꯍꯩꯕ ꯈꯣꯠꯄ ꯂꯧ ꯑꯗꯨꯒꯨꯝꯕ ꯂꯧ ꯆꯜꯂꯗꯤ ꯎꯆꯦꯛꯀꯨꯝꯕ ꯀꯥꯞꯄꯒ ꯊꯣꯡꯒ ꯆꯥꯒꯗꯕꯅꯤꯅꯦ
ꯍꯥꯏꯕꯗꯤ ꯍꯌꯦꯡꯗꯤ ꯄꯣꯠ ꯆꯩꯩ ꯍꯦꯛꯑꯒ ꯑꯃꯨꯛ ꯄꯣꯠ ꯃꯌꯥꯝ ꯄꯨꯔ ꯂꯥꯛꯀꯗꯕꯅꯤꯅꯀꯣ ꯈꯔ ꯉꯟꯅ ꯌꯧꯔꯛꯑꯒ ꯑꯃꯨꯛ ꯌꯣꯟꯅꯤꯡꯉꯥꯏꯅꯦꯕ ꯑꯗꯨꯒꯤꯀꯣ
ꯎꯝ
ꯄꯨꯡ ꯇꯔꯨꯛꯇ ꯆꯠꯂꯒ ꯇꯔꯦꯠ ꯑꯗꯨꯋꯥꯏ ꯌꯧꯔꯅꯤꯀꯣ ꯑꯗꯨꯗ ꯍꯦꯛꯑꯅꯤ ꯆꯥꯛ ꯆꯥꯔꯅꯤ ꯑꯗꯨꯒ ꯄꯨꯡ ꯇꯔꯥꯃꯥꯊꯣꯏ ꯑꯗꯨꯋꯥꯏꯗ ꯑꯃꯨꯛ ꯕꯥꯔꯣ ꯑꯗꯨꯋꯥꯏꯗ ꯌꯨꯝ ꯌꯔꯛꯑꯅꯤ ꯑꯗꯨꯒ ꯄꯨꯡ ꯑꯃ ꯑꯗꯨꯋꯥꯏꯗ ꯀꯩꯊꯦꯜꯗ ꯊꯣꯛꯑꯒ ꯌꯣꯟꯒꯦ ꯇꯧꯕ ꯑꯗꯨ ꯅꯠꯇ꯭ꯔꯗꯤ ꯑꯃꯨꯛ ꯊꯦꯡꯒꯅꯦꯕꯀꯣ ꯉꯁꯤ ꯍꯦꯛꯒ ꯍꯌꯦꯡꯒꯨꯝꯕ ꯌꯣꯟꯕꯁꯤꯗꯤ ꯄꯣꯠꯇꯣꯛ ꯍꯥꯎꯇ ꯒꯣ ꯆꯨꯖꯥꯛ ꯍꯦꯛꯀꯅꯤ ꯍꯦꯛꯌꯦ ꯑꯗꯨꯒ ꯑꯥꯗꯁꯨ ꯐꯨꯠꯂꯒ ꯆꯥꯒꯦ
ꯃ
ꯆꯨꯖꯥꯛ ꯌꯥꯝ ꯂꯩꯌꯦ ꯅꯪꯁꯨ ꯆꯥꯅꯤꯡꯉꯗꯤ ꯍꯥꯏꯔꯛꯑꯣ
ꯍꯣꯏ ꯊꯔꯗ ꯈꯥ ꯑꯃꯥꯏ ꯀꯩꯁ
ꯎꯝ ꯑꯃꯨꯛ ꯍꯦꯛ ꯆꯠꯈꯤꯒꯅꯤ ꯍꯌꯦꯡ ꯍꯦꯛꯄꯅ ꯂꯣꯏ ꯏꯔꯣꯏ ꯅꯍꯥꯟ ꯑꯃꯔꯛ ꯍꯦꯛꯈ꯭ꯔꯦꯕꯀꯣ ꯍꯌꯦꯡ ꯑꯃꯨꯛ ꯍ ꯍꯦꯛꯀꯅꯤ ꯑꯗꯨꯒ ꯃꯊꯪ ꯍꯞꯇꯥꯗ ꯑꯃꯨꯛ ꯍꯦꯛꯀꯅꯤ ꯑꯗꯨꯗꯒꯤꯗꯤ ꯂꯣꯏꯔꯛꯈ꯭ꯔꯅꯤ ꯍꯥꯏꯕꯗꯤ ꯆꯨꯖꯥꯛꯇꯣ ꯑꯗꯨꯗ ꯌꯥꯝ ꯊꯥꯕ ꯅꯠꯇꯦ ꯍꯟꯗꯛꯇꯤꯀꯣ
ꯎꯝ
ꯑꯗꯣ ꯃꯥꯏꯔꯦꯟꯗꯤ ꯌꯥꯝ ꯄꯥꯜꯂꯤ ꯍꯧꯖꯤꯛꯐꯥꯎ ꯃꯥꯏꯔꯦꯟ ꯃꯆꯥ ꯃꯆꯥ ꯌꯥꯝ ꯍꯥꯎꯕꯅꯦ ꯂꯧ ꯆꯠꯀꯗꯕꯗꯣ ꯑꯁ ꯉꯟꯅ ꯇꯨꯝꯗ꯭ꯔꯗꯤ ꯌꯥꯔꯣꯏ ꯉꯁꯤꯗꯤ ꯑꯌꯨꯛ ꯉꯟꯇꯥ ꯍꯧꯒꯠꯅꯤ ꯍꯥꯏꯅꯤꯅꯀꯣ
ꯑꯩ ꯏꯗꯤ ꯉꯁꯥꯏ ꯇꯨꯝ ꯑꯁ ꯅꯥꯗ꯭ꯔꯗꯤ ꯐꯅꯤꯗ ꯑꯁ ꯅꯥꯅꯤꯡꯗꯦꯀꯣ ꯑꯩꯈꯣꯏꯁꯨ
ꯗꯥꯛꯇ ꯆꯥꯎ
ꯑꯁ ꯑꯉꯥꯡ ꯑꯣꯏꯔꯤꯉꯩꯗꯅꯦ ꯁ꯭ꯀꯨꯜ ꯀꯥꯕ ꯈꯣꯠꯄ ꯃꯇꯝꯗꯗꯤ ꯑ ꯁ꯭ꯀꯨꯜ ꯆꯠꯅꯤꯡꯗ꯭ꯔꯗꯤ ꯑꯁꯅꯥ
ꯅꯥꯅꯤꯡꯕꯗ ꯑꯩꯗꯤꯀꯣ ꯁ꯭ꯀꯨꯜ ꯆꯠꯅꯤꯡꯗꯕ ꯅꯨꯃꯤꯠꯇꯤꯀꯣ ꯑꯩꯈꯣꯏꯕ ꯈꯣꯏꯗꯤ ꯍꯦꯛ ꯍꯦꯛ ꯀꯩꯅꯣ ꯆꯠꯂꯦꯕ ꯊꯣꯛꯑꯦꯕꯀꯣ ꯃꯣꯏ ꯂꯥꯛ ꯈ꯭ꯔꯦ ꯍꯥꯏꯔꯗꯤ ꯑꯩꯗꯤ ꯆꯦꯗ ꯏꯔꯒ ꯊꯣꯡꯅꯥꯎ ꯊꯣꯡꯅ ꯅꯞꯄꯒ ꯊꯝꯕꯅꯦ ꯑꯩꯗꯤ ꯑꯩ ꯉꯁꯤ ꯁ꯭ꯀꯨꯜ ꯆꯠꯅꯤꯡꯗꯦ ꯍꯥꯏꯔꯒ ꯑꯥꯗ ꯌꯦꯡꯉꯅꯦꯕ ꯑꯥ ꯂꯣꯠꯅ ꯌꯦꯡꯉꯨꯕꯅꯦ ꯑꯗꯨꯒ ꯃꯣꯏꯗ ꯑ ꯅꯣꯛꯐꯦ ꯇꯔꯗꯤ ꯌꯥꯔꯍꯦ ꯀꯥꯏꯊꯔꯛꯀꯅꯤ ꯈꯤꯇꯪ ꯁꯥꯎꯔꯕ ꯑꯗꯨꯝ ꯏꯊꯟꯇ ꯐꯤꯔꯣꯜ ꯍꯥꯞꯄꯒ ꯆꯠꯈꯅꯤ
ꯑꯁ ꯅ ꯌꯥꯏꯌꯦ ꯑꯁ ꯅꯪꯅ ꯄꯣꯛꯄ ꯑꯉꯥꯡꯗꯨꯗꯤ ꯐꯖꯥꯒꯅꯤ ꯅꯪꯉꯣꯟꯗꯒꯤ ꯍꯦꯟꯅ ꯀꯩꯅꯣ ꯇꯧꯒꯅꯤ
ꯑꯗꯨꯒ ꯃꯍꯩꯁꯪꯗꯣ ꯌꯥꯝ ꯅꯛꯑꯦꯕꯀꯣ ꯃꯤꯅꯤꯠ ꯑꯃꯐꯥꯎ ꯐꯥꯗꯦꯕ ꯈꯣꯏ ꯌꯨꯝꯗꯒꯤꯀꯣ ꯑꯗꯣ ꯍꯧꯕꯗꯤ ꯄꯨꯡ ꯃꯥꯄꯜ ꯃꯈꯥꯏꯗ ꯍꯧꯕꯅꯦꯕꯀꯣ ꯑꯁ ꯑꯩꯅ ꯆꯠꯄꯁꯤꯗꯤ ꯄꯨꯡ ꯃꯥꯄꯜ ꯇꯥꯗ꯭ꯔꯤꯀꯥꯟꯗ ꯆꯠꯄꯅꯦ
ꯎꯝ
ꯃꯤ ꯀꯅꯁꯨ ꯂꯥꯛ ꯈꯔꯣ ꯑꯩꯅ ꯈ꯭ꯋꯥꯏ ꯉꯟꯕ ꯇꯥꯒꯅꯤ ꯑꯗꯨꯒ ꯅꯣꯡꯃꯗꯤ ꯄꯨꯡ ꯀꯣꯏ ꯆꯠ ꯆꯠꯄꯁꯨꯅ ꯗꯤ ꯑꯗꯨꯝ ꯂꯩꯒꯅꯤ ꯊꯔꯣꯡꯗ ꯂꯦꯞꯄꯒꯀꯣ ꯃꯤ ꯂꯥꯛꯄꯗ ꯌꯦꯡꯉ ꯂꯩ
ꯅꯪꯁꯦ ꯑꯉꯥꯡ ꯅꯨꯄꯤ ꯑꯣꯏꯔꯁꯨ ꯌꯥꯝꯅ ꯆꯠꯊꯤꯔꯝꯗꯧ ꯃꯥꯜꯂꯦ ꯑꯉꯥꯡ ꯁ꯭ꯀꯣꯜ
ꯑꯣꯏꯗꯤꯗ ꯑꯗꯨꯒ ꯀꯩꯅꯣ ꯇꯧꯔꯒꯅꯦꯕ ꯅꯣꯡꯃꯁꯦ ꯄꯨꯡ ꯃꯥꯄꯟꯒ ꯃꯤꯅꯤꯠ ꯇꯔꯦꯠ ꯇꯥꯈ꯭ꯔꯕ ꯑꯩꯅ ꯁꯥꯎꯕꯁꯤ ꯁꯥꯎꯕꯁꯤ ꯊꯦꯡꯉꯦꯅ ꯑꯩꯒꯤ ꯁꯝꯗꯨꯣ ꯆꯠ ꯁꯠ ꯄꯨꯜꯂꯣ ꯍꯥꯏꯅ ꯁꯥꯎꯕꯁꯤꯀꯣ ꯑꯗꯨꯒ ꯕ꯭ꯔꯦꯛꯀꯨꯝꯕ ꯄꯤꯕ ꯀꯥꯟꯗ ꯌꯨꯝꯅꯒ ꯂꯥꯛꯑꯣꯏ ꯆꯥꯛ ꯆꯥꯕꯒ ꯂꯥꯛꯑꯣꯏ ꯑꯩꯗꯤ ꯗꯨꯀꯥꯟ ꯆꯠꯂꯒ ꯃꯤꯃꯤ ꯑꯃ ꯑꯆꯥꯔ ꯑꯃ ꯑꯗꯨ ꯂꯩꯔꯒ ꯇꯣꯠꯂꯒ ꯊꯅꯥ ꯊꯣꯡꯅ ꯂꯦꯞꯄꯒ ꯂꯩꯔꯦꯅꯦ ꯆꯥꯔꯒ ꯃꯤꯅꯗꯤ ꯍꯥꯏꯌꯦꯅꯦ ꯅꯪꯅ ꯌꯨꯝ ꯃꯌꯥꯗꯨ ꯅꯛꯄꯗꯣ ꯆꯥꯛ ꯆꯥꯒꯦ ꯍꯥꯏꯗꯦ ꯍꯥꯏꯌꯦꯅꯦ ꯑꯩꯈꯣꯏ ꯑꯣꯏꯔꯗꯤ ꯆꯥꯒꯅꯤ ꯍꯥꯏꯌꯦ ꯃꯣꯏꯅ ꯑꯩꯗꯤ ꯁꯨꯛꯆꯥ ꯆꯥꯕꯤꯗꯕ
ꯅꯪꯁꯤꯗꯤ ꯌꯥꯝ ꯅꯨꯡꯉꯥꯏꯅꯗꯤ ꯍꯧ ꯍꯧ ꯍꯧꯔꯛꯏꯀꯣ ꯅꯣꯏ ꯅꯣꯏ ꯕꯕꯥꯁꯨ ꯀꯩꯑꯣ ꯇꯂꯣꯞ ꯆꯥꯕꯅꯤꯅ ꯌꯥꯝ ꯅꯨꯡꯉꯥꯏꯅꯒ ꯍꯧꯏꯅꯦ
ꯑꯦꯛꯖꯥꯝꯒꯨꯝꯕꯗ ꯔꯤꯖꯜ ꯊꯣꯛꯄ ꯅꯨꯃꯤꯠꯇꯣ
ꯎꯝ
ꯑꯁ ꯑꯗꯨꯗꯗꯤ ꯑꯩꯗꯤ ꯑꯗꯨꯝ ꯃꯀꯣꯛꯇ ꯂꯥꯛꯑꯦꯕꯀꯣ
ꯎꯝ
ꯑꯁ ꯑꯩꯈꯣꯏꯒꯤ ꯄ꯭ꯔꯣꯒ꯭ꯔꯦꯁ ꯔꯤꯄꯣꯔꯠ ꯀꯥꯔꯠꯇꯣ ꯄꯥꯏꯔꯒ ꯂꯥꯛꯑꯅꯤ ꯌꯨꯝꯗ ꯍꯔꯥꯎ ꯍꯔꯥꯎꯅ ꯑꯩ ꯇꯨ ꯕꯁ ꯂꯥꯛꯑꯦ ꯆꯠꯂꯁꯦ ꯑꯗꯨ ꯃꯤ ꯏꯃꯥꯟꯅꯕꯤꯁꯤꯡ ꯑꯥ ꯂꯝꯕꯤ ꯐꯥꯎ ꯌꯧꯈꯤꯔꯣꯏ ꯑꯩꯗꯤ ꯒꯥꯔꯤ ꯃꯆꯥꯗ ꯇꯣꯡꯉꯥꯒ ꯉꯛ ꯍꯥꯏꯒꯠꯂ ꯊꯧꯔꯛꯑꯅꯤ ꯗꯨꯀꯥꯟꯗ ꯆꯥ ꯊꯛꯄ ꯆꯠ ꯑꯗꯨ ꯋꯥꯍꯦꯛꯀꯣ ꯑꯗꯨ ꯑꯥ ꯍꯔꯥꯎꯕꯗꯣ ꯎꯝ ꯊꯨꯕꯁꯤ ꯊꯨꯕꯁꯤꯀꯣ ꯃꯤ ꯌꯥꯎꯐꯥꯎ ꯌꯥꯎꯗ꯭ꯔꯤ ꯀꯥꯟ ꯑꯗꯥ ꯑꯩ ꯍꯥꯟꯅ ꯊꯣꯛꯀꯗꯣꯏꯅꯦ ꯒꯥꯔꯤ ꯃꯆꯥꯗ ꯑꯗꯨꯒ ꯌꯧꯔꯒ ꯆꯥ ꯊꯛꯑꯅꯤ ꯑꯗꯨꯒ ꯌꯦꯟꯔ ꯂꯩꯔꯒ ꯆꯪꯈ꯭ꯔꯅꯤ ꯑꯃꯨꯛ ꯑꯗꯨꯗ ꯆꯥꯔꯅꯤ ꯃꯐꯩꯒꯟꯗꯣ
ꯌꯥꯝ ꯏꯁ ꯅꯨꯡꯉꯥꯏꯀꯣ ꯅꯪꯒꯤ ꯀꯩꯅꯣꯁꯤꯗꯤ ꯑꯩꯈꯣꯏꯗꯤꯅꯦ ꯑꯁ ꯑ ꯁꯤꯁ ꯀꯨꯝꯕ ꯀꯥꯕꯝ ꯔ ꯑꯩꯗꯤ ꯑꯗꯨꯒꯨꯝꯕꯗꯗꯤ ꯑꯣꯇꯣꯒꯨꯝꯕ ꯆꯦꯟꯕ ꯍꯧꯔꯦꯕ
ꯑꯝ
ꯑꯁ ꯑꯗꯨꯁꯨꯅꯦ ꯑꯩꯈꯣꯏ ꯏꯅꯥꯎꯄꯤꯅꯦ ꯏꯌꯥꯝꯕ ꯑꯃꯅꯦ ꯑꯗꯨꯝ ꯂꯩꯕꯗꯣ ꯚꯔꯥꯗ ꯂꯩꯌꯦꯕꯀꯣ
ꯎꯝ
ꯒꯥꯔꯤꯗ ꯆꯠꯄꯁꯨ ꯑꯗꯨꯝ ꯀꯩꯅꯣ ꯇꯧꯕꯅꯦ ꯂꯨꯄꯥ ꯌꯥꯡꯈꯩ ꯈꯛꯇ ꯄꯤꯔꯒ ꯀꯣ ꯑꯩ ꯕꯕꯥꯅ ꯄꯤꯔꯒ ꯑꯗꯨꯝ ꯆꯠꯂꯦ ꯍꯥꯏꯗꯤ ꯂꯨꯄꯥ ꯀꯨꯟꯗꯣ ꯑꯣꯇꯣ ꯕꯔꯥ ꯑꯣꯏꯒꯅꯤ ꯑꯗꯨꯒ ꯀꯨꯟꯊ꯭ꯔꯥꯗꯨꯅ ꯑꯗꯨꯝ ꯄꯥꯏꯕꯀꯣ ꯑꯗꯨ ꯑꯁ ꯄꯩꯁꯥꯁꯦ ꯑꯁ ꯌꯥꯝ ꯋꯥꯅ ꯀꯩꯅꯣ ꯇꯧꯕꯅꯦ ꯑꯩꯈꯣꯏꯗꯤ ꯍꯧꯖꯤꯛꯅꯕꯨ ꯁ꯭ꯀꯨꯜ ꯀꯥ ꯗꯕ ꯀꯥꯗꯕ ꯀꯥꯕ ꯌꯥꯎꯗꯕꯒꯤ ꯑꯗꯨꯝ ꯈꯔ ꯀꯩꯅꯣ ꯇꯧꯕꯅꯦ ꯑꯁ ꯌꯥꯝ ꯋꯥꯅ ꯍꯧꯒꯠ ꯍꯧ ꯍꯧꯋꯦ ꯑꯩꯈꯣꯏꯗꯤ
ꯑꯩꯗꯤ ꯄꯩꯁꯥꯒꯤꯗꯤ ꯋꯥꯕꯗꯤ ꯈꯪꯂꯛꯇꯦ ꯍꯥꯏꯕꯗꯤ ꯄꯩꯁꯥꯁꯨ ꯁꯤꯖꯤꯟꯅꯗꯕꯅꯤꯅ
ꯑꯝꯝ
ꯂꯨꯄꯥ ꯇꯔꯥꯒꯨꯝꯕ ꯈꯛꯇ ꯆꯥꯕꯅꯤꯅ ꯑꯩꯗꯤ
ꯑꯩꯈꯣꯏꯗꯤ ꯑꯁ ꯃꯤꯁꯨ ꯌꯥꯝꯃꯦ ꯑꯁ ꯂꯩꯅꯤꯡꯕ ꯆꯥꯅꯤꯡꯕ ꯄꯣꯠꯁꯦ ꯆꯥꯅꯤꯡꯉꯥꯏ ꯂꯩꯅꯤꯡꯉꯥꯏꯒ ꯑꯝꯇ ꯗꯤꯃꯥꯟꯒꯨꯝꯕꯁꯦ ꯇꯧꯗꯦꯗ ꯍꯥꯏꯗꯤ ꯈꯪꯉꯦꯕ ꯌꯨꯝ ꯑꯋꯥꯕꯗꯣ
ꯆꯥꯅꯤꯡꯉꯁꯨ
ꯎꯝ ꯐꯤꯗꯣꯟꯒꯨꯝꯕꯥꯁꯨꯀꯣ ꯑꯃꯠꯇ ꯎꯗꯦꯗ ꯄꯥꯝꯕ ꯃꯌꯥꯝ ꯂꯩꯔꯁꯨ ꯑꯁꯤ ꯂꯩꯕꯤꯌꯣ ꯑꯗꯨ ꯑꯁꯤ ꯂꯩꯕꯤꯌꯣ ꯑꯩꯅ ꯍꯥꯏ ꯑꯩꯅ ꯗꯤꯃꯥꯟ ꯇꯧꯕꯁꯦ ꯁꯤꯐꯥꯏꯒꯤ ꯅꯣꯡꯃꯩ ꯈꯛꯇꯅꯦ ꯑꯗꯨꯗꯤ ꯑꯩ ꯑꯁ ꯌꯥꯝ ꯗꯤꯃꯥꯟ ꯇꯧꯋꯦ
ꯑꯗꯨꯒꯤ ꯅꯣꯡꯃꯩꯗꯣ ꯑꯩ ꯂꯩꯕꯤ
ꯈꯨꯟ ꯑꯁ ꯑꯗꯨ ꯃꯇꯝꯗ ꯈꯨꯟꯒꯤ ꯃꯤ ꯅꯛꯅꯕꯅꯦ ꯅꯣꯡꯃꯩꯒꯤꯗꯣ ꯁꯤꯕꯥꯏꯒꯤꯗꯣ ꯅꯤꯕꯤꯗ꯭ꯔꯗꯤ ꯑꯩ ꯏꯄꯥꯒꯤꯗꯣ ꯅꯪꯒꯤ ꯅꯣꯡꯃꯩ ꯑꯁꯥꯡꯕꯗꯣ ꯌꯥꯝ ꯁꯥꯡꯕꯅꯦ ꯅꯣꯡꯃꯩ ꯈ꯭ꯔꯤꯁꯃꯥꯁ ꯃꯇꯝꯗ ꯄꯥꯏꯒꯦꯅ ꯑꯩ ꯍꯥꯏꯕ ꯅꯣꯛꯅꯕꯅꯦ ꯉꯛꯄꯅꯦ
ꯑꯩꯗꯤꯀꯣ
ꯎꯝ
ꯍꯞꯇꯥ ꯈꯨꯗꯤꯡꯒꯤ ꯐꯤꯔꯣꯜ ꯑꯅꯧꯕ ꯍꯥꯞꯄꯦ
ꯎꯝ
ꯑꯗꯨꯝ ꯂꯩꯔꯛꯀꯅꯤ ꯑꯩꯈꯣꯏ ꯃꯥꯅ
ꯅꯪꯒꯤ ꯄꯨꯟꯁꯤꯒ ꯑꯩꯒꯗꯤ ꯌꯥꯝ ꯈꯦꯠꯅꯩ
ꯑꯗꯣ ꯍꯥꯟꯅꯅꯤꯅ ꯍꯧꯖꯤꯛꯇꯤ ꯅꯠꯇ꯭ꯔꯦꯅ
ꯍꯧꯖꯤꯛꯁꯨ ꯍꯧꯖꯤꯛꯁꯨ ꯍꯧꯖꯤꯛꯁꯨ ꯑꯗꯨꯝ ꯈꯦꯅꯥꯏꯗ
ꯎꯝ ꯍꯧꯖꯤꯛꯁꯤ ꯌꯥꯔꯦ
ꯂꯧ ꯃꯁꯨꯕ ꯁꯅꯥꯇꯦ ꯑꯗꯨꯝ ꯆꯥꯅꯉꯥꯏ ꯊꯛꯅꯤꯡꯉꯥꯏꯁꯨ ꯋꯥꯠꯇꯦ
ꯑꯗꯨꯖꯨ ꯂꯥꯏꯔꯤꯅꯤ ꯀꯩꯅꫭ
ꯑꯗꯨ ꯂꯩꯅꯤꯉꯥꯏ ꯄꯩꯁꯥ ꯂꯩꯕꯗꯨꯅꯦ ꯑꯩꯅ ꯈꯦꯠꯅꯩ ꯍꯥꯏꯕꯗꯣ ꯑꯩꯈꯣꯏꯗꯤ
ꯏꯁ ꯅꯣꯏꯗꯤ ꯂꯧ ꯌꯥꯝ ꯂꯩꯅ
ꯂꯧ ꯌꯥꯝ ꯂꯩꯔꯁꯨ ꯄꯩꯁꯥ ꯂꯩꯗꯕꯒꯤ ꯌꯥꯝ ꯑꯋꯥꯕ ꯃꯌꯥꯝ ꯂꯩꯕꯗꫭ
ꯏꯁ ꯂꯧ ꯈꯖꯤꯛ ꯌꯣꯟꯕꯗ ꯑꯗꯨꯝ ꯄꯩꯁꯥ ꯌꯥꯝ ꯐꯪꯗꯕ ꯂꯩꯔꯦ ꯑꯗꯨꯒ ꯐꯖꯅ ꯁꯤꯖꯤꯟꯅꯒꯗꯕ
ꯏꯁ ꯌꯣ ꯌꯣꯟꯕ ꯀꯥꯏꯅ ꯑꯁ ꯍꯌꯦꯡꯋꯥꯏ ꯂꯧꯗꯤꯅꯦ ꯃꯃꯥꯜ ꯒꯁꯦ ꯌꯥꯝ ꯀꯅ ꯇꯧꯒꯅꯦ ꯑꯗꯨꯒꯤ ꯂꯝꯒꯤ ꯀꯩꯅꯣꯁꯦ ꯑꯗꯨꯒꯤ
ꯎꯝ ꯃꯃꯜ ꯃꯃꯜ ꯋꯥꯡꯕꯗꯣ ꯉꯥꯏꯔꯒ ꯊꯕꯛ ꯇꯧꯗꯕꯤꯗ ꯂꯩꯔꯣ
ꯑꯁ ꯏꯁ ꯀꯩꯅꯣ ꯇꯧꯕ ꯑꯩꯈꯣꯏ ꯏꯆꯤꯟ ꯏꯅꯥꯎꯁꯨ ꯌꯥꯝꯕꯅꯤꯅ ꯂꯧꯒꯨꯝꯕꯁꯦ ꯀꯌꯥꯗꯤ ꯌꫭꯟꯅꯤꯡꯗꯕꯅꯤ
ꯎꯝ ꯍꯣꯏ ꯆꯨꯝꯃꯦꯗ ꯑꯗꯨꯕꯨꯗꯤ ꯑꯩꯅ ꯄꯪꯍꯥꯏ ꯍꯥꯏꯕꯅꯤꯗ
ꯂꯧꯕꯨꯗꯤ ꯆꯥꯎꯋꯦ ꯑꯁ ꯑꯩꯅ ꯑꯁ ꯌꯥꯝ ꯀꯩꯅꯣ ꯇꯧꯕꯅꯦ ꯄꯩꯁꯥ ꯂꯩꯇ꯭ꯔꯁꯨ ꯏꯄꯥ ꯏꯃꯥꯒꯤ ꯂꯟꯗꯤ ꯌꯨꯝꯒꯤ ꯂꯟꯗꯤ ꯂꯧꯅꯦꯅꯀꯣ ꯑꯗꯨꯝ ꯈꯟꯕꯅꯦꯗꯤ ꯑꯩꯗꯤ ꯃꯤꯅꯁꯨ ꯑꯗꯨꯝ ꯍꯥꯏꯅꯥꯌꯦ ꯅꯣꯏꯒꯤꯗꯤ ꯑꯁ ꯂꯟꯊꯨꯝꯕꯁꯦ ꯂꯧ ꯂꯧꯗꯣ ꯑꯣꯏꯅꯦ ꯑꯩꯗꯤ ꯆꯞ ꯃꯥꯅꯩꯀꫭ ꯃꯤꯁꯨ ꯀꯂꯛꯄ ꯃꯌꯥꯝ ꯂꯩꯑꯦ ꯈꯪꯗꯦ ꯉꯔꯥꯡꯔ ꯑꯩꯒꯤ ꯏꯄꯥꯒꯤ ꯐꯣꯟꯗꯣ ꯏꯁꯤꯡꯗ ꯇꯥꯏ ꯍꯥꯏꯕ꯭ꯔ ꯀꯩꯅꯣꯝꯗꯤ ꯇꯧꯕꯅꯦ
ꯌ ꯇꯧꯕ ꯌꯥꯗ꯭ꯔꯕꯣ ꯑꯗꯨꯗꯤ
ꯌꯥꯗ꯭ꯔ ꯃꯥꯂꯦ ꯏꯅꯥꯎꯄꯥ ꯐꯣꯟ ꯇꯧꯔꯛꯄꯗꯣ ꯑꯌꯥꯝꯕꯗ ꯇꯧꯔꯛꯄꯗꯣ ꯐꫭꯟꯗꫭ ꯏꯁꯤꯡꯗ ꯇꯥꯔꯦ ꯁꯦꯝꯕ ꯈꯣꯠꯄꯥꯏ ꯃꯥꯒꯤ ꯑꯩ ꯐꯖꯅꯗꯤ ꯍꯪꯕꯤꯗꯦ ꯑꯗꯨꯝ ꯋꯥꯔꯤ ꯇꯧꯕꯗ ꯀꯩ ꯇꯥꯏ
ꯅꯪꯒꯤꯗꯣ ꯄꯤꯈ꯭ꯔꯣꯗꯅ
ꯑꯁ ꯀꯔꯝꯕꯅꯣ
ꯍꯧꯖꯤꯛ ꯁꯤꯄꯥꯏꯔꯤꯁꯦ
ꯌꯥꯕꯨꯗꯤ ꯌꯥꯏꯅꯦ ꯑꯗꯣ ꯑꯁ ꯅꯪꯅꯦ ꯌꯥꯗ ꯌꯥꯔꯣꯏꯁꯦ
ꯑꯩꯗꯤ ꯌꯥꯏꯗ
ꯌꯥꯏꯅꯦ‌ ꯑꯗꯨꯗꯤ